ꯑꯥ
ꯍꯂꯣ
ꯑꯥ ꯍꯂꯣ ꯇꯥꯔꯕꯣ ꯑꯣ ꯆꯥꯛ ꯆꯥꯔꯕꯣ
ꯆꯥꯛ ꯆꯥꯗ꯭ꯔꯤ ꯀꯩꯗꯩꯩꯅꯣ
ꯀꯩꯁꯨ ꯇꯧꯗꯦꯗ ꯑꯗꯨꯝ ꯐꯝꯃꯤ ꯈꯣꯠꯄꯤ ꯁꯥꯅꯔꯤ ꯆꯦꯗ
ꯀꯩꯅꯣꯅꯦ ꯊꯕꯛ ꯂꯩꯇ꯭ꯔꯥ ꯍꯣꯠꯇꯦ ꯐꯣꯟꯁꯦ ꯁꯨꯡꯇꯧ ꯇꯧ ꯌꯥꯗꯕ ꯋꯥꯅꯤꯗ
ꯍꯥꯏꯗꯤ ꯃꯤꯉꯣꯟꯗ ꯇꯧꯕꯗꯨ ꯇꯧꯕꯗꯨ ꯍꯩꯇꯅ ꯍꯥꯏꯗꯤ
ꯀꯃꯥꯏꯅꯅꯣ ꯈꯪꯗꯦ ꯐꯣꯟ ꯁꯨꯡ ꯆꯠ ꯆꯠꯇ ꯋꯥꯅꯤꯗ
ꯍꯦꯟꯗꯤ ꯀꯀꯗꯅꯣ
ꯑꯩꯖꯨ ꯀꯩꯝ ꯇꯧꯗꯦ ꯇꯨꯝꯃꯒ ꯂꯩ
ꯄꯨꯡ ꯀ꯭ꯌꯥꯗ ꯆꯠꯂꯤꯕ
ꯄꯨꯡ ꯁꯦ ꯈꯔ ꯉꯥꯛꯇꯡ ꯂꯩꯔ ꯆꯠꯂꯅꯤ ꯌꯥꯝ ꯍꯥꯏꯗꯤ ꯍꯧꯖꯤꯛ ꯋꯥꯏꯗ ꯁꯤꯡꯖꯨ ꯆꯥꯕ ꯂꯣꯏꯈꯤꯗ ꯉꯥꯏꯔꯤꯕ ꯑꯗꯨꯗꯨꯒꯤ ꯑꯍ ꯉꯥꯛꯇꯡ ꯂꯩꯔ ꯆꯥꯗꯧ ꯃꯥꯂꯦ
ꯅꯨꯡꯗꯥꯡꯗ
ꯍꯣꯏ ꯅꯨꯡꯗꯥꯡ ꯊꯦꯡꯉꯦ ꯆꯥꯕꯗꯣ ꯁꯤꯡꯖꯨꯗꯣ
ꯎꯝ
ꯆꯥꯔꯕꯣ ꯅꯪꯗꯤ
ꯆꯥꯔꯦ ꯌꯥꯝ ꯆꯥꯗꯦ ꯉꯁꯥꯏ ꯅꯨꯡꯗꯤꯟꯗ ꯑꯩꯗꯣ ꯈꯣꯏ ꯏꯅꯥꯎꯄꯥ ꯑꯃꯥ ꯂꯥꯛꯑꯦ ꯑꯗꯨꯒꯥ ꯃꯥꯟ ꯏꯟꯓꯥꯡ ꯂꯩꯔ ꯆꯥꯖꯩ ꯍꯥꯏ ꯆꯥꯖꯟꯒꯤꯕꯅꯦ
ꯎꯝ
ꯑꯑꯁ ꯀꯩꯗꯧꯗꯣꯏꯅꯣ ꯈꯪꯗꯦ
ꯑꯩꯁꯨ ꯁꯨꯝ ꯂꯩꯔꯤꯅꯤꯗ ꯍꯥꯏꯗꯤ ꯑꯩꯁꯨ ꯀꯣꯂꯦꯖ ꯀꯥꯗ꯭ꯤꯕ ꯀꯥꯕ ꯍꯧꯔꯝꯗꯥꯏ ꯁꯨꯝ ꯐ꯭ꯔꯤꯗ
ꯑꯩꯈꯣꯏꯅ ꯑꯃꯨꯛ ꯀꯣꯂꯦꯖ ꯂꯣꯏꯕꯩꯅꯤꯀꯣ
ꯑꯣ ꯑꯗꯨꯗꯤ ꯑꯩꯉꯣꯟꯗꯒꯤ ꯍꯥꯂꯝꯒꯅꯤ ꯅꯪꯅ
ꯍꯟꯗꯦ ꯍꯟꯗꯦ ꯈꯣꯏꯗꯤ ꯑꯉꯥꯡꯅꯦ
ꯑꯩꯅ ꯍꯦꯟꯅ ꯑꯉꯥꯡ ꯑꯣꯏꯔꯝꯒꯅꯤꯗ ꯑꯗꯣꯏꯗꯤ
ꯃꯠꯇꯦ ꯃꯠꯇꯦ
ꯎꯝ ꯑꯗꯨꯗꯤ ꯅꯪꯗꯤ ꯀꯩꯗ ꯆꯤꯡꯍꯟꯖꯤꯒꯦ ꯃꯤꯂꯦꯅꯤꯌꯦꯜ ꯂꯣ ꯖꯦꯟꯦ-ꯖ ꯔꯣ
ꯀꯩꯕ
ꯑꯣ ꯈꯪꯉꯝꯗꯕꯁꯨ ꯌꯥꯏꯀꯣ ꯃꯤꯂꯦ ꯃꯤꯂꯤꯅꯤꯌꯦꯜꯗ ꯆꯤꯡ꯭ꯕꯣ ꯖꯦꯟꯖꯤꯗꯥ ꯆꯤꯡꯈ꯭ꯕ ꯅꯪꯖꯦ
ꯀꯩꯅꯣ ꯑꯗꯣ ꯑꯩ ꯈꯪꯗꯦ
ꯍꯧꯖꯤꯀꯥꯟ ꯑꯗꯨ ꯈꯪꯗ꯭ꯔꯗꯤ ꯑꯁꯤ ꯑꯗꯨꯝ ꯍꯥꯏꯕ ꯌꯥꯅꯤꯅ
ꯌꯥꯅꯤ
ꯑꯣ ꯍꯥꯏꯗꯤ ꯖꯦꯟꯖꯤ ꯍꯥꯏꯇꯥꯔꯗꯤ ꯍꯧꯖꯤꯛꯀꯥꯟ ꯅꯥꯏꯟꯇꯤꯟ ꯅꯥꯏꯟꯇꯤꯗꯩꯅ ꯇꯨ ꯊꯥꯎꯖꯟ ꯇꯨꯌꯦꯜꯐ ꯐꯥꯎꯕ ꯃꯅꯨꯡꯗ ꯄꯣꯛꯄ ꯃꯤꯒꯩꯁꯦ
ꯑꯥ
ꯃꯣꯏꯖꯦ ꯖꯦꯟ ꯖꯤ ꯑꯅ ꯀꯟꯁꯤꯗꯔ ꯇꯧꯋꯦꯕ
ꯑꯥ
ꯑꯗꯩ ꯃꯤꯂꯤꯅꯤꯌꯦꯜ ꯍꯥꯏꯔꯒꯅ ꯅꯥꯏꯇꯤꯟ ꯀ꯭ꯌꯥꯅꯣ ꯑꯩꯇꯤ ꯅꯥꯏꯟꯗꯒꯤ ꯅꯥꯏꯟꯇꯤꯟ ꯅꯥꯏꯟꯇꯤ ꯑꯩꯠ ꯐꯥꯎꯔꯥ ꯅꯠꯇ꯭ꯔ ꯁꯤꯛꯇꯤ ꯅꯥꯏꯟꯗꯒꯤ ꯅꯥꯏꯟꯇꯤꯟ ꯅꯥꯏꯟꯇꯤ ꯑꯩꯠ ꯥꯑꯥꯎ ꯑꯣꯏꯔꯝꯒꯅꯤ ꯃꯤꯂꯦꯅꯤꯌꯦꯜ ꯀꯥꯎꯔꯦ ꯌꯥꯝ ꯂꯩꯕꯅꯦ
ꯑꯗꯨ ꯑꯗꯨꯗꯤ ꯆꯟꯗ꯭ꯔꯦꯍꯦ ꯑꯦ ꯇꯥꯕꯗꯥ ꯈꯪꯉꯦ
ꯍꯣꯏ ꯑꯗꯨꯕꯨꯗꯤ ꯆꯜꯂꯝꯃꯣꯏ ꯑꯗꯨꯗꯤ ꯖꯦꯟꯖꯤ ꯑꯣꯏꯗꯣꯏꯅꯦ ꯅꯠꯇ꯭ꯔꯥ
ꯍꯣꯏ ꯅꯪꯒ ꯋꯥꯔꯤ ꯁ꯭ꯅꯕꯗꯩ ꯑꯃꯗꯤ ꯈꯪꯉꯦ
ꯍꯣꯏ ꯍꯧꯖꯤꯛꯀꯥꯟ ꯑꯗꯨꯝꯕ ꯈꯪꯕ ꯃꯤ ꯃꯌꯥꯝꯁꯨ ꯂꯩꯀꯣ ꯑꯗꯣ ꯈꯪꯗꯕꯁꯨ ꯌꯥꯝ ꯂꯩꯀꯣ ꯑꯗ
ꯑꯩ ꯑꯍꯥꯟꯕꯅꯦ ꯅꯪ ꯍꯥꯏꯁꯦ ꯈꯪꯖꯤꯜꯂꯦ ꯉꯁꯤꯗꯒꯤ
ꯑ ꯑꯩ ꯁꯥꯟꯅꯩꯌꯦ ꯍꯧꯖꯤꯛꯀꯥꯟꯗꯤ ꯏꯟꯇꯔꯦꯁ ꯂꯩꯈꯤꯗ꯭ꯔꯦ ꯑꯩ ꯆꯍꯤ ꯑꯃ ꯑꯩ ꯐꯣꯟ ꯄꯥꯏꯗꯕꯤ ꯂꯩꯔꯨꯔꯦ ꯕꯤꯠ ꯂꯣꯢ ꯍꯟꯒ꯭ꯔꯦ
ꯀꯩꯒꯤ
ꯑꯩ ꯏꯟꯖꯤꯅꯤꯌꯥꯔꯤꯡꯒꯤ ꯀꯣꯆꯤꯡ ꯇꯧꯒꯦꯅ ꯀꯣꯆꯤꯡ ꯇꯧꯔꯨꯕꯅꯦ
ꯑꯣ ꯐꯩ ꯐꯩ ꯀꯥꯏꯅ ꯍꯥꯏꯕꯗꯤ ꯌꯥꯗꯕꯅꯤ ꯀꯥꯏꯅ
ꯍꯣꯏ ꯒꯥꯔꯤ ꯍꯣꯏ ꯍꯥꯏꯔꯔꯒꯦ ꯃꯇꯨꯡ
ꯄꯥꯁ ꯑꯣꯏꯔꯦ ꯀꯩꯝ ꯀꯥꯏꯗꯦ
ꯍꯣꯏ ꯑꯩꯉꯣꯟꯗꯕꯨꯗꯤ ꯌꯥꯍꯜꯂꯝꯗꯧ ꯃꯥꯜꯂꯦ ꯅꯪ
ꯍꯟꯗꯦꯌꯦ ꯣ ꯐꯣꯟꯁꯤꯁꯨ ꯃꯩꯒ ꯑꯝꯇ ꯌꯥꯎꯗ꯭ꯔꯕꯅꯤ ꯑꯩ ꯇꯧꯔꯤꯁꯦ
ꯑꯩꯒꯤꯗꯤ ꯑꯗꯨꯝ ꯌꯥꯎꯋꯦ ꯌꯥꯝ ꯑꯗꯣ ꯍꯥꯟꯅꯗꯤ ꯐꯣꯟ ꯌꯥꯝ ꯃꯦꯠꯂꯝꯃꯦꯕ ꯊꯥꯏꯅ ꯁꯨꯝ ꯀꯣꯔꯣꯅꯥ ꯃꯇꯝꯗ ꯑꯣꯏꯔꯣ ꯀꯩ ꯑꯣꯏꯔꯣ ꯃꯣꯕꯥꯂꯤꯁꯤꯡ ꯌꯥꯝ ꯁꯥꯟꯅꯔꯝꯃꯤ ꯑꯗꯩ ꯄꯥꯞꯖꯤꯁꯨ ꯑꯗꯣ ꯁꯨꯝ ꯇꯟꯒ꯭ꯔꯦ ꯀꯩꯒꯤꯅꯣ ꯈꯪꯗꯦ ꯆꯥꯎꯈꯠꯂꯛꯄꯥꯒꯤꯔ ꯅꯠꯇ꯭ꯔꯒꯅ ꯁꯨꯝ
ꯏꯁ ꯆꯥꯎꯈꯠꯂꯛꯑꯒꯅ ꯍꯦꯟꯅ ꯃꯤ ꯁꯥꯟꯅꯩꯌꯦ ꯉꯝꯃꯤꯅꯦ ꯅꯪ ꯑꯗꯨꯗꯤ
ꯍꯣꯏ ꯁꯨꯝ ꯆꯍꯤ ꯑꯃ ꯐꯣꯟ ꯄꯥꯏꯔꯨꯗꯕꯩ ꯑꯗꯨꯨꯝ ꯇꯟꯈ꯭ꯔꯦ ꯒꯩꯒꯗꯨ ꯁꯨꯃꯥꯢ ꯑꯩ ꯍꯧꯖꯤꯛ ꯁꯣꯁꯦꯜ ꯃꯦꯗꯤꯌꯥꯁꯨ ꯑꯗꯨꯝ ꯇꯟꯒ꯭ꯔꯦꯗꯥ ꯍꯧꯖꯤꯛ ꯀꯥꯟꯖꯤ ꯀꯩꯒꯤꯅꯣ ꯈꯪꯗꯦ
ꯉꯝꯃꯦ ꯑꯗꯨ ꯉꯝꯃꯤꯗꯣ ꯐꯩꯌꯦ
ꯌꯥꯝꯅꯕꯨꯗꯤ ꯀꯥꯟꯅꯩꯀꯣ ꯑꯃꯔꯣꯝꯗ ꯍꯥꯏꯔꯗꯤ ꯑꯐꯕ ꯑꯣꯏꯁꯨ ꯀꯩ ꯑꯗꯣꯢꯁꯨ ꯃꯇꯝ ꯌꯥꯝ ꯃꯥꯡꯉꯤꯗꯅ ꯀꯥꯏꯗꯩ ꯑꯥꯏꯖꯤ ꯀꯥꯏꯅ
ꯍꯥꯏꯗꯤ ꯆꯪ ꯀꯩꯅꯣ ꯇꯧꯕꯗꯣ ꯀꯩ ꯍꯥꯏꯅꯤ ꯑꯗꯨ ꯑꯗꯨꯗ ꯂꯣꯏꯃꯛ ꯉꯥꯎꯅꯔꯦꯕ ꯍꯧꯖꯤꯛꯁꯦ
ꯍꯣꯏ ꯍꯥꯏꯗꯤ ꯁꯨꯝ ꯃꯤꯒꯤ ꯂꯥꯏꯐꯁꯇꯥꯏꯜ ꯑꯣꯏꯔꯣ ꯀꯩ ꯑꯣꯏꯔꯣ ꯑꯩ ꯑꯁꯦꯡꯕꯕꯨꯗꯤ ꯅꯠꯇꯦ ꯅꯣꯡ ꯐꯥꯗꯣꯛ ꯃꯤ ꯍꯔꯥꯎꯕ ꯁꯨꯝ ꯎꯔ ꯀꯥꯟꯗ ꯑꯗꯨꯝ ꯊꯥꯒꯠꯂꯛꯑꯦ ꯃꯤꯁꯨ ꯃꯤꯗꯨ ꯑꯗꯨꯃꯥꯏꯅ ꯂꯩꯔꯝꯗꯧ ꯃꯥꯟꯕꯗꯨ ꯈꯪꯗꯦꯗꯥ ꯍꯧꯖꯤꯛꯀꯥꯟ ꯖꯦꯅꯦꯔꯦꯁꯟꯁꯦ ꯈꯣꯏꯗꯤ ꯑꯣꯏꯕꯨꯗꯤ ꯑꯣꯏ ꯑꯗꯨꯏꯁꯨ
ꯍꯣꯏ ꯃꯤꯅꯤꯠꯁꯦ ꯈꯪꯍꯧꯗꯦꯕ ꯄꯨꯡꯁꯦ ꯈꯪꯍꯧꯗꯦꯕ ꯑꯇꯩ ꯑꯇꯩꯗ ꯑꯣꯏꯔꯗꯤꯅꯦ ꯈꯪꯍꯧꯋꯦꯕꯀꯣ
ꯁꯨꯝ ꯄꯥꯊꯣꯛꯑ ꯌꯦꯡꯉꯣ ꯐꯤꯞꯇꯤꯟ ꯁꯦꯀꯦꯟ ꯐꯤꯞꯇꯤꯟ ꯁꯦꯀꯦꯟ ꯑꯗꯒꯤ ꯐꯤꯞꯇꯤꯟꯗ ꯇꯔꯥꯔꯛ ꯌꯦꯡꯁꯤꯜꯂꯛꯑꯗꯤ ꯂꯣꯏꯔꯦꯅꯦ ꯃꯤꯅꯤꯠ ꯑꯃ ꯍꯧꯒꯤꯅꯤ ꯑꯅꯤ ꯁꯨꯝ ꯆꯠꯈꯤ ꯒ꯭ꯌꯥꯟ ꯇꯥꯍꯧꯗꯦ ꯑꯗꯣ ꯌꯦꯡꯕꯨꯗꯤ ꯌꯦꯡꯉꯦ ꯍꯧꯖꯤꯛ
ꯃꯤꯅꯤꯠ ꯑꯅꯤꯒ ꯅꯠꯇꯦꯗ ꯄꯨꯡꯒꯁꯦ ꯈꯪꯍꯧꯗꯦꯕ
ꯑꯗꯩ ꯀꯩꯁꯨ ꯅꯨꯡꯉꯥꯏꯕꯁꯨ ꯅꯠꯇꯦ ꯑꯗꯨꯝ ꯊꯣꯛꯄꯗꯣ ꯑꯗꯨꯝ ꯊꯣꯛꯂꯩꯔꯅꯤ ꯏꯁꯩꯗꯨ ꯍꯟꯖꯤꯟ ꯍꯟꯖꯤꯟ ꯇ꯭ꯔꯦꯟꯗꯤꯡ ꯈꯔ ꯑꯣꯏꯕꯉꯩꯗꯣ ꯑꯗꯨꯝ ꯊꯣꯛꯂꯛꯀꯅꯤ
ꯍꯣꯏ ꯃꯤꯕꯨꯗꯤ ꯃꯈꯜ ꯃꯈꯜ ꯑꯣꯏꯔꯒꯁꯨ ꯈꯪꯗꯦ ꯑꯗꯨꯝ ꯈꯪꯗꯦ ꯑꯩꯈꯣꯏꯅ ꯌꯦꯡꯈꯤꯕꯒꯤꯀꯣ ꯑꯗꯨꯝ ꯌꯦꯡꯅꯤꯡꯉꯦꯕ ꯍꯥꯏꯗꯤ ꯑꯈꯣꯏ ꯌꯥꯝꯅ ꯀꯃꯥꯏ ꯍꯥꯏꯅꯤ ꯉꯍꯥꯛꯇꯪ ꯔꯦꯁ ꯇꯧꯕ ꯃꯇꯝꯗ ꯚꯤꯗꯤꯑꯣ ꯌꯦꯡꯉꯒꯗꯤ ꯌꯥꯝ ꯊꯤꯅ ꯀꯩꯅꯣ ꯑꯣꯏ ꯍꯥꯏꯇꯥꯔꯦ ꯅꯨꯡꯉꯥꯏꯕꯒꯤ ꯇꯥꯏꯞꯇꯀꯣ
ꯑꯗꯣ ꯑꯃꯔꯣꯝꯗꯗꯤ ꯌꯥꯝ ꯀꯥꯟꯅꯩ ꯍꯥꯏꯗꯤ ꯁꯝꯅ ꯍꯧꯖꯤꯛꯀꯥꯟ ꯑꯅꯝꯕꯅ ꯃꯥꯔꯀꯦꯇꯤꯡꯁꯦ ꯑꯅꯝꯕꯅ ꯑꯗꯣꯝꯗ ꯂꯣꯏ ꯇꯧꯅꯔꯦ
ꯍꯣꯏ ꯍꯣꯏ ꯕꯤꯖꯤꯅꯦꯁꯀꯨꯝꯕꯁꯦ ꯀꯩ ꯍꯥꯏꯅꯤ ꯄꯣꯠꯇ ꯌꯣꯟꯕꯗ ꯑꯣꯏꯔꯒꯁꯨ ꯀꯣ
ꯍꯣꯏ ꯑꯗꯨ ꯑꯣꯏꯔꯗꯤ ꯌꯥꯝ ꯀꯥꯟꯅꯩ ꯍꯥꯏ ꯑꯗꯨꯕꯨ ꯈꯣꯏꯗꯤ ꯇꯧꯅꯤꯡꯕ ꯌꯥꯝ ꯂꯩꯔꯦ ꯑꯗꯨꯏꯁꯨ ꯈꯤꯇꯪ ꯑꯉꯥꯡ ꯑꯣꯢꯔꯤ ꯇꯧꯕꯅꯦ
ꯇꯧꯕ ꯌꯥꯏ ꯀꯩꯅꯣ
ꯑꯩ ꯀꯨꯂꯦꯖ ꯐꯖꯅ ꯇꯝꯒꯤꯒꯦ ꯑꯗꯨ ꯂꯣꯢꯔꯒ ꯇꯧꯒꯦ
ꯀꯣꯂꯦꯖꯁꯦ ꯀꯣꯂꯦꯖꯁꯦ ꯁꯨꯡ ꯀꯥ ꯀꯥꯗꯗꯅ ꯀꯣꯂꯦꯖꯀꯤ ꯂꯥꯏꯐꯀꯤ ꯅꯨꯡꯉꯥꯏꯕꯁꯦ ꯈꯪꯍꯧꯗ꯭ꯔꯦ ꯑꯩꯈꯣꯏꯗꯤ
ꯀꯥꯎ ꯀꯩꯅꯣ ꯅꯨꯡꯉꯥꯏꯕꯅꯦ ꯐꯦꯁꯔꯃꯤꯠꯀ ꯌꯥꯎꯗ꯭ꯔꯣ ꯑꯗꯒꯤ ꯀꯩ ꯐꯪꯁꯟ ꯇꯧꯕ ꯅꯨꯡꯇꯤ ꯇꯧꯗꯥꯏꯅꯦ ꯐꯪꯁꯟꯗꯤ
ꯑꯩꯗꯣ ꯕꯦꯛ ꯊꯥꯏꯌꯦꯕꯥ ꯊꯥꯍꯧꯗꯕꯒꯤ
ꯁꯞꯖꯦꯛ ꯍꯪꯕ ꯌꯥꯗ ꯖꯥꯠꯂꯣ ꯁꯤ
ꯑꯝ ꯌꯥꯔꯝꯒꯅꯤ ꯀꯩꯁꯨ ꯌꯥꯝꯅ ꯁꯞꯖꯦꯛꯇ ꯌꯥꯝꯅ ꯀꯩꯅꯣ ꯑꯣꯏꯒꯗꯕ ꯑꯩꯒꯤ ꯀꯩꯅꯣ ꯈꯪꯒꯗꯕ ꯅꯠꯇꯝꯅꯤꯅ
ꯍꯣꯏ ꯀꯩ ꯁꯞꯖꯦꯛꯇꯥ ꯇꯧꯔꯤꯅꯣ
ꯑꯩꯗꯤ ꯏꯖꯨꯀꯦꯁꯟꯗ
ꯐꯩꯅꯦ
ꯑꯩꯁ ꯌꯥꯕ ꯌꯥꯕ ꯌꯦꯡꯍꯧꯕꯅꯦ
ꯑꯩ ꯐꯖꯅ ꯇꯝꯃꯗꯤ ꯀꯩꯁꯨꯝꯗꯤ ꯅꯠꯇꯦꯗ
ꯃꯥꯅꯦ ꯀꯩꯅꯣ ꯈꯪꯗꯦꯀꯣ ꯂꯧꯔꯤꯕ ꯍꯥꯏꯗꯨꯅꯤ ꯊꯥꯏꯅꯗꯤ ꯌꯥꯝ ꯊꯤꯅ ꯅꯨꯡꯉꯥꯏꯔꯝꯃꯤꯗ ꯀꯣꯂꯦꯖꯀ ꯍꯥꯏꯔꯒ ꯍꯧꯖꯤꯛꯅ ꯁꯦꯟꯊꯔꯒ ꯄꯤꯗꯅ
ꯎꯝ ꯍꯟꯗꯛꯇꯤ ꯀꯩꯅꯣ ꯑꯇꯣꯞꯄꯗ ꯇꯧꯔꯅꯤ
ꯑꯩꯈꯣꯏ ꯍꯟꯗꯛꯁꯦ ꯑꯩ ꯕꯦꯛ ꯊꯥꯏꯑꯦꯕ ꯕꯦꯛ ꯊꯥꯕꯁꯤ ꯁꯦꯟꯇꯔ ꯄꯤꯕ ꯇꯨꯋꯦꯜꯐꯒꯤꯕꯧ ꯑꯗꯨꯃꯥꯏꯅ ꯏꯁꯇ꯭ꯔꯤꯛ ꯑꯣꯏꯗꯦ ꯆꯦꯛ ꯇꯧꯗꯦ ꯑꯦ ꯌꯥꯝ ꯊꯤꯅ ꯀꯩꯅꯣ ꯑꯣꯏꯈ꯭ꯔꯦ
ꯍꯣꯏ ꯃꯤ ꯑꯗꯨꯃꯥꯏꯅ ꯍꯥꯏꯅꯩꯌꯦ ꯍꯥꯏꯗꯤ ꯃꯤ ꯍꯟꯗꯛꯇꯤ ꯀꯩꯅꯣ ꯇꯧꯋꯦꯒꯥꯢꯅ
ꯍꯣꯏ ꯌꯥꯝ ꯇꯥꯜꯂꯦ ꯑꯗꯨꯅ
ꯑꯩꯈꯣꯏꯒꯤꯗꯨꯗꯤ ꯑꯩꯈꯣꯏ ꯀꯣꯂꯦꯖꯁꯤ ꯅꯩ ꯖꯠꯅꯤ
ꯅꯣꯏꯁꯨ ꯇꯧꯕ꯭ꯔꯣ ꯏꯁꯇ꯭ꯔꯤꯛ ꯑꯣꯏꯕ꯭ꯔꯣ
ꯑꯩꯈꯣꯏꯗꯤ ꯑꯗꯨꯝ ꯀꯥꯕꯨꯗꯤ ꯀꯥꯗ꯭ꯔꯦ ꯑꯗꯨꯁꯨ ꯁꯨꯃꯥꯏꯅꯗꯤ ꯇꯧꯋꯦ ꯍꯥꯏꯗꯤ ꯑꯗꯨꯝ ꯃꯣꯢ ꯄ꯭ꯔꯣꯐꯦꯁꯔꯈꯩꯗꯣ
ꯑꯥ
ꯑꯗꯨꯅ ꯀꯣꯏꯁꯟꯁꯦ ꯄꯤꯔꯅꯤ ꯀꯣꯏꯁꯟ ꯄꯤꯔꯒ ꯀꯨꯁꯤ ꯇꯧꯕ ꯌꯥꯢ ꯂꯥꯏꯔꯤꯛ ꯄꯨꯁꯤꯒꯦꯔꯥ ꯐꯣꯟ ꯄꯨꯁꯤꯟꯒꯦꯔ ꯑꯦ ꯑꯥꯏ ꯁꯤꯖꯤꯟꯅꯒꯦꯔꯥ ꯑꯦꯅꯤ ꯀꯨꯁꯤ ꯇꯧꯕ ꯌꯥꯏ ꯑꯟꯁꯥꯔꯗꯤ ꯄꯨꯗꯤ ꯄꯨꯊꯣꯛꯀꯗꯕ
ꯀꯩ ꯅꯩꯔꯦꯅꯦ ꯑꯗꯨꯗꯤ ꯑꯩꯈꯣꯏꯗꯤ ꯀꯣꯏꯁꯟꯁꯨ ꯈꯪꯗꯦ ꯑꯟꯁꯔꯁꯨ ꯈꯪꯗꯦ ꯕ꯭ꯂꯥꯏꯟꯗ ꯆꯠꯂꯤꯅꯤ
ꯍꯥꯏꯗꯤ ꯍꯥꯏꯗꯤ ꯑꯟꯁꯥꯗꯨ ꯄꯨꯊꯣꯛꯄ ꯉꯝꯒꯅꯤ ꯍꯥꯏꯕꯒꯤ ꯅꯠꯇꯦꯕ ꯑꯟꯁꯥꯔꯗꯨ ꯄꯨꯊꯣꯛꯄ ꯉꯝꯃꯣꯏ ꯍꯥꯏꯕꯒꯤ ꯃꯥ ꯑꯣꯖꯥꯗꯨꯅ ꯃꯥꯅ ꯁꯦꯝꯕ ꯀꯣꯏꯁꯟꯗꯨꯅ ꯑꯝꯇ ꯄꯨꯊꯣꯛꯄ ꯉꯝꯃꯣꯏ ꯍꯥꯏꯔꯛꯏ ꯊꯋꯣꯏꯅ ꯇꯧꯗꯣꯢꯕ ꯃꯣꯏꯁꯦ
ꯑꯣ ꯑꯩꯈꯣꯏ ꯍꯟꯗꯛꯀꯤꯁꯦ ꯍꯟꯗꯛꯀꯤꯁꯦ ꯑꯩ ꯃꯃꯥꯡꯗ ꯑꯗꯨꯝ ꯊꯖꯔꯨꯔꯁꯨ ꯐꯕ ꯖꯥꯠꯅꯦ ꯂꯨꯔ ꯀꯥꯟꯗ ꯊꯥꯏ ꯑꯩꯁꯦ
ꯇꯣ ꯐꯖꯅ ꯇꯝꯃꯣ ꯍꯧꯖꯤꯛꯀꯥꯟꯗꯤ ꯑꯗꯨꯝ ꯑꯃꯕꯨ ꯑꯣꯏꯔꯣ ꯑꯃꯕꯨ ꯑꯣꯏꯔꯣ ꯐꯖꯅ ꯇꯝꯃꯗꯤ ꯇꯧꯗꯅꯤ ꯊꯕꯛ ꯀꯩꯀꯥ ꯑꯗꯨꯝ ꯐꯪ ꯐꯪꯉꯤ
ꯃꯤ ꯐꯪꯅꯩ ꯑꯗꯣ ꯑꯩꯈꯣꯏꯅ ꯑꯃꯨꯛ ꯀꯣꯂꯦꯖ ꯀꯥꯕ ꯃꯤ ꯑꯣꯏꯗꯕꯅꯤꯅ ꯃꯤ ꯅꯨꯡꯁꯨ ꯈꯪꯅꯗꯦ ꯑꯗꯨꯒ ꯕꯦꯛ ꯁꯨ ꯑꯣꯏꯕꯅꯤꯅ ꯑꯩꯒꯤ ꯀꯩꯅꯣ ꯂꯤꯡꯇꯣ ꯑꯝꯇ ꯍꯥꯏꯗꯤ ꯄꯨꯜꯂꯛꯄꯗꯣ ꯑꯝꯇ ꯌꯥꯎꯗ꯭ꯔꯕꯅꯤꯅ ꯈꯪꯗ꯭ꯔꯦꯗꯅ
ꯎꯝ ꯃꯤ ꯃꯌꯥꯝ ꯕꯦꯛ ꯆꯥꯟꯅ ꯃꯥꯜꯂꯦ ꯍꯧꯖꯤꯛꯀꯥꯟ ꯀꯣꯂꯦꯖ ꯇꯧꯅꯔꯤꯁꯤꯡꯁꯦꯀꯣ ꯍꯥꯏꯗꯤ ꯈꯪꯗꯦꯗ ꯑꯩ ꯁ꯭ꯋꯥꯏ ꯂꯩꯅꯤꯡꯗꯦꯅ ꯌꯥꯗꯣꯏꯣꯏ ꯑꯗꯨꯝ ꯆꯠꯂ ꯌꯥꯗꯣꯏ ꯅꯗꯤ ꯑꯇꯣꯞꯄꯗ ꯊꯣꯛꯑꯒꯦ ꯅꯠꯇ꯭ꯔꯗꯤ ꯁ꯭ꯋꯥꯏ ꯇꯝꯕꯗꯣ ꯏꯔꯥꯡꯁꯨ ꯇꯧꯋꯤ ꯑꯗꯩ ꯁꯨꯝ ꯇꯧ ꯂꯩꯅꯤ ꯑꯣꯢꯗꯣꯢ ꯃꯟꯗꯦ
ꯏꯁꯥꯗ ꯂꯩꯕꯅꯦ ꯏꯔꯥꯡꯒꯤ ꯋꯥꯗꯤ ꯍꯥꯏꯗꯤ ꯑꯩꯈꯣꯏꯁꯨ
ꯑꯗꯨꯑꯣꯏꯁꯨ ꯈꯤꯇꯪ ꯈꯨꯗꯣꯡ ꯈꯨꯗꯣꯡ ꯆꯥꯗꯕ ꯍꯥꯏꯕ ꯑꯃꯁꯨ ꯂꯩ
ꯌꯨꯝꯗꯩ ꯃꯄꯥꯟ ꯁꯨꯡꯗꯣꯛ ꯊꯣꯛꯇꯕꯤꯗ ꯑꯗꯨꯝ ꯂꯩ ꯑꯩꯈꯣꯏꯁꯨ ꯑꯗꯨꯝ ꯂꯩ ꯊꯣꯛꯇꯦꯕ ꯑꯩꯈꯣꯏꯗꯤ
ꯎꯝ ꯐꯩ ꯐꯩ ꯑꯩꯁꯨ ꯌꯨꯝ ꯅꯪꯅ ꯂꯥꯛꯗ ꯀꯩ ꯁꯨꯝꯊꯣꯛꯗꯦꯗ ꯍꯥꯏꯗꯤ ꯏꯃꯥꯟꯅꯕꯒꯩ ꯃꯣꯏꯖꯨ ꯑꯝꯇ ꯂꯩꯔꯝꯗ꯭ꯔꯦꯕ ꯃꯣꯏꯖꯨ ꯑꯥꯗ ꯂꯩꯅꯒꯤꯕ ꯑꯗꯨꯒꯤ ꯊꯣꯛꯄꯨꯗꯤ ꯊꯣꯛꯂꯛꯑꯅꯤ ꯃꯣꯏꯁꯨ ꯑꯗꯨ ꯃꯣꯏꯁꯨ ꯆꯪꯅꯒ꯭ꯔꯦ ꯑꯩ ꯢꯇꯣꯝ ꯉꯥꯏꯍꯧꯔꯦ
ꯃꯄꯥꯟꯂꯣꯝꯗ ꯂꯩꯔꯕ ꯅꯪꯒꯤꯁꯦ
ꯑꯍꯣꯏ ꯃꯣꯏ ꯑꯩꯕꯨꯗꯤ ꯌꯥꯝꯅ ꯀꯨꯏꯅ ꯂꯩꯇ꯭ꯔꯤꯗ ꯃꯣꯏꯒꯩ ꯂꯩꯕꯗꯣ ꯃꯣꯏꯗꯤ ꯃꯣꯏ ꯁꯨꯇꯤ ꯌꯥꯝ ꯊꯥꯗꯦꯕ
ꯑꯥ
ꯑꯩꯅ ꯑꯃꯨꯛ ꯑꯇꯣꯞꯄꯗ ꯏ꯭ꯁꯄꯣꯟꯁ꯭ꯔꯁꯤꯞ ꯑꯃꯒꯤ ꯃꯈꯥꯗ ꯆꯍꯤ ꯑꯃ ꯐ꯭ꯔꯤꯗ ꯀꯣꯆꯤꯡ ꯇꯧꯔꯨꯕꯅꯦꯕ
ꯎꯝ
ꯑꯗꯨꯒꯤ ꯇꯧꯔꯨꯕ ꯑꯗꯨꯒ ꯃꯣꯏ ꯑꯇꯣꯞꯄꯗꯤ ꯂꯣꯏ ꯀꯣꯂꯦꯖ ꯀꯥꯟꯅꯔꯦ ꯃꯣꯏ ꯐꯥꯁ ꯁꯦꯃꯤꯁꯇꯔ ꯂꯣꯏ ꯃꯣꯏ ꯂꯣꯢꯅꯒꯔꯦ ꯆꯍꯤ ꯑꯌꯥꯝꯕ
ꯑꯣ ꯍꯣꯏ ꯑꯩꯁꯨ ꯆꯍꯤ ꯃꯥꯡꯕꯁꯦ ꯃꯄꯥꯟꯂꯣꯝꯗ ꯂꯩꯔꯨꯕꯒꯤ ꯊꯥꯍꯧꯗꯕꯒꯤꯅꯤ
ꯀꯩꯗꯧꯔꯤꯕ ꯑꯥꯗ ꯅꯪꯅ
ꯑꯩꯁꯦ ꯑꯩ ꯊꯕꯛꯀꯤ ꯆꯠꯄꯅꯦ ꯊꯕꯛ ꯇꯧꯕꯒꯤ ꯑꯗꯨ ꯅꯥꯕꯒꯤ ꯊꯣꯛꯂꯛꯈ꯭ꯔꯦ ꯀꯔꯤꯌꯥ ꯇꯧꯔꯝ ꯇꯧꯔꯝꯃꯦ ꯑꯗꯨꯝ ꯊꯣꯛꯣꯂꯛꯑꯦ ꯇꯣꯛꯑꯦ
ꯐ꯭ꯔꯤ ꯇꯥꯏꯝꯗꯗꯤ ꯀꯗꯋꯤ ꯅꯪꯗꯤ
ꯀꯩꯝ ꯇꯧꯗ꯭ꯔꯤ ꯍꯧꯖꯤꯛ ꯑꯗꯨꯝ ꯂꯩꯔꯦ ꯀꯣꯂꯦꯖ ꯂꯣꯏꯔꯒ ꯃꯈꯥ ꯑꯃꯨꯛ ꯇꯝꯒꯦꯅ
ꯌꯨꯝꯗꯗꯨꯝ
ꯑꯥ
ꯀꯔꯤꯃꯦꯟ ꯇꯧꯁꯤꯜꯂꯨꯒꯅꯤ
ꯀ ꯀꯩꯕꯥ
ꯇꯧꯕ ꯌꯥꯕꯒꯩ ꯑꯗꯨꯝ ꯇꯧꯁꯤꯜꯂꯨ ꯀꯦꯅꯣ ꯍꯧꯖꯤꯛꯀꯥꯟꯗꯨꯝ
ꯂꯥꯏꯔꯤꯛ ꯄꯥꯅꯤꯡꯗꯦꯅꯦ ꯀꯥꯏꯅ
ꯌꯥꯝ ꯄꯥ ꯑꯗꯨꯝ ꯅꯨꯡꯉꯥꯏꯕꯅꯤꯗ ꯍꯥꯏꯗꯤ ꯑꯩꯁꯨ ꯀꯩꯁꯨꯌꯥꯝ ꯄꯥꯕ ꯑꯣꯏꯗꯦꯗ ꯆꯍꯤ ꯑꯃꯗꯨꯗꯤ ꯑꯗꯨꯝ ꯐꯖꯅ ꯄꯥꯔꯛ ꯑꯦ ꯍꯥꯏꯗꯤ ꯅꯣꯡ ꯃꯗ ꯄꯨꯡ ꯇ꯭ꯔꯥꯉꯥ ꯇ꯭ꯔꯥꯇꯨꯛ ꯃꯨꯛ ꯆꯥꯡ ꯌꯥꯕꯥꯟ
ꯏꯃꯩ ꯃꯩ ꯑꯅꯤꯕꯨ ꯑꯩꯈꯣꯏꯗꯤ ꯅꯣꯡꯃꯗ ꯄꯨꯡꯅꯤ ꯄꯥꯕꯖꯦ ꯀꯋꯥ ꯋꯥ ꯆꯠꯂ ꯇꯨꯝꯅꯤꯡꯕꯅ ꯁꯤꯒꯦ ꯇꯧꯋꯦ
ꯋꯥꯏꯗ ꯑꯩꯁꯨ ꯌꯥꯝꯅ ꯍꯥꯏꯗꯤ ꯑꯗꯨꯝ ꯊꯥꯏꯅ ꯇꯨꯌꯦꯞ ꯀꯥꯔꯤꯉꯩ ꯑꯗꯨꯝ ꯀꯩꯁꯨꯝꯕꯨꯗꯤ ꯄꯥꯗꯦ ꯑꯗꯨꯁꯨ ꯑꯩ ꯇꯧꯗ ꯌꯥꯗꯦ ꯊꯧꯅꯤꯡꯉꯥꯏ ꯈꯤꯇꯪ ꯈꯪꯗꯤ ꯄꯥꯖꯔꯛꯑꯦ ꯑꯗꯨꯒ
ꯀ꯭ꯂꯥꯁ ꯇꯨꯌꯦꯞꯀꯗꯤꯅꯦ ꯆꯤꯡꯊꯣꯛꯑ ꯄꯥꯍꯜꯂꯦ ꯑꯩꯗꯤ ꯍꯣꯁꯇꯦꯜꯗ ꯂꯩꯔꯦꯕꯀꯣ
ꯑꯩꯗꯤ ꯀꯩꯅꯣꯗ ꯇꯝꯃꯛꯑꯦ ꯍꯥꯏꯕꯕꯨꯗꯤ ꯌꯥꯗꯦꯗꯣ ꯀꯩꯅꯣꯗ ꯇꯝꯃꯛꯑꯦ ꯈꯪꯕꯁꯨ ꯌꯥꯏꯗ ꯑ ꯁꯦꯟꯇ꯭ꯔꯦꯜꯒꯃꯦꯟ ꯒꯣꯕꯔꯃꯦꯟ ꯁꯀꯨꯜ ꯇꯝꯃꯛꯑꯦ ꯃꯅꯤꯄꯨꯔꯗ ꯃꯗꯣ ꯍꯜ
ꯑꯕ ꯍꯤꯟꯗꯤꯒ ꯌꯥꯝ ꯍꯩꯔꯝꯅꯤ ꯑꯗꯨꯗꯤ
ꯍꯥꯏꯗꯤ ꯍꯤꯟꯗꯤꯒ ꯌꯥꯝ ꯐꯖꯅ ꯈꯪꯗꯦ ꯑꯗꯨꯁꯨ ꯍꯧꯖꯤꯛꯇꯤ ꯑꯗꯨꯝ ꯈꯪꯉꯦ ꯍꯥꯏꯗꯤ ꯌꯥꯝꯅ ꯉꯥꯡꯕ ꯈꯣꯠꯄ ꯍꯩꯇ꯭ꯔꯁꯨ ꯃꯤꯅ ꯉꯥꯡꯕꯗꯤ ꯑꯗꯨꯝ ꯈꯪꯉꯦꯕ
ꯑꯦ ꯑꯗꯨꯗꯤ ꯇꯥꯛꯄ ꯍꯩꯔꯔꯣꯢ
ꯇꯥꯛꯄ ꯍꯥꯢꯗꯤ ꯀꯃꯥꯢ ꯇꯥꯛꯇꯨꯢꯅꯣ ꯈꯪꯗ꯭ꯔꯦ ꯑꯩꯗꯤ ꯁꯨꯝ ꯎꯝ ꯐꯤꯂꯝ ꯂꯣꯏꯔꯣ ꯑꯗꯩ ꯃꯤꯅ ꯑꯩꯉꯣꯟꯗ ꯉꯥꯡꯉꯥꯛꯄ ꯑꯣꯏꯔꯣ ꯀꯩꯒꯨꯝꯕ ꯍꯥꯏꯗꯤ ꯑꯗꯨꯝ ꯉꯥꯡꯕ ꯍꯩ